ꯀꯔꯤꯅꯣ
ꯀꯩꯅꯣ ꯄꯥꯏꯌꯨꯗ ꯇꯨꯃꯤꯟꯅ
ꯄꯥꯏꯌꯨ ꯇꯨꯃꯤꯟꯅꯌꯦ ꯅꯪꯅ ꯀꯛꯈ꯭ꯔꯒ ꯇꯥꯅꯤꯡ ꯀꯛꯈ꯭ꯔꯒ ꯅꯠꯇꯦ ꯅꯪꯅ ꯋꯥ ꯑꯃꯠꯇ ꯉꯥꯡꯉꯛꯇ꯭ꯔꯒ ꯑꯩꯉꯣꯟ ꯇꯨꯃꯤꯟ ꯄꯥꯏꯌꯣꯗꯤ ꯀꯩꯅꯣ
ꯑꯩꯈꯣꯏ ꯁꯣꯝꯅ ꯐꯣꯟ ꯐꯣꯟꯗꯕ ꯀꯩꯇ ꯌꯦꯡꯗꯦꯍꯦ
ꯀꯔꯤ ꯌꯦꯡꯗꯕ ꯇꯥꯅꯤꯡꯗꯦ꯫
ꯀꯛꯁꯨ ꯀꯧꯇꯌꯦꯦ ꯁꯤꯃꯩꯅꯦ꯫
ꯇꯥꯅꯤꯡꯗꯦ
ꯁꯨꯝꯗ ꯊꯤꯀ ꯕꯤꯖꯣ ꯅꯅ ꯅꯤꯀꯥꯟꯅꯦ ꯀꯩꯅꯣꯍꯦ ꯫
ꯅꯠꯇꯦ ꯃꯤꯒꯤꯅ ꯇꯔꯥꯇꯦꯠ ꯇꯔꯥꯅꯤꯄꯥꯥꯟꯗ ꯄꯩꯁꯥ ꯆꯪꯉꯦ ꯑꯩꯈꯣꯏꯅ ꯀꯨꯟ ꯁꯨꯔꯛꯐꯥꯎ ꯆꯪꯗꯣꯏꯗꯤ ꯀꯩ ꯍꯥꯏꯅꯤꯡꯉꯤꯅꯣ?
ꯍꯗꯦꯗ
ꯃꯣꯏꯊꯦꯝ ꯇꯧꯔꯦ ꯃꯣꯏ ꯑꯩꯈꯣꯏꯗ ꯁꯥꯟꯅꯕ ꯑꯣꯏꯔꯦ ꯐꯗꯣꯏꯅꯦ ꯍꯥꯏꯕ ꯑꯗꯨ ꯌꯥꯔꯛꯇꯦ ꯍꯥꯏꯕ ꯃꯊꯟꯇꯅ ꯌꯥꯖꯔꯛꯀꯗꯕꯅꯦ ꯍꯥꯏꯕ
ꯆꯪꯅꯕ ꯇꯧꯋꯣꯌꯨ꯫
ꯐꯤ ꯀꯛꯅꯕ ꯇꯧꯋꯣꯌꯦ꯫ ꯃꯔꯥ ꯈꯥꯏꯕꯝꯗꯨ ꯐꯤ ꯀꯛꯐꯝ ꯈꯥꯛꯇꯣꯏꯔꯣ? ꯃꯔꯥ ꯑꯃ ꯁꯥꯕꯩꯗꯤ ꯐꯤ ꯈꯛ ꯊꯣꯡ ꯈꯥꯎꯇꯣꯏꯔꯣꯏꯌꯦ꯫ ꯑꯁ ꯆꯅꯥꯏꯗ ꯅꯨꯄꯤꯁꯤꯅ ꯄꯤꯛ ꯃꯦꯟ ꯑꯦꯟ ꯐ꯭ꯂꯥꯏꯕꯔ ꯏꯟ
ꯀꯃꯔꯗꯕ
ꯀ ꯋꯥ ꯉꯔꯥꯡꯇꯗ ꯃꯁ ꯄꯨꯁꯤꯜꯂꯛꯄ ꯄꯤ ꯑꯦꯦꯁ ꯀꯨꯝꯕ ꯁꯤꯒꯨꯝꯕ ꯂꯥꯏꯔꯤꯛꯀꯨꯝꯕ ꯑꯗꯨꯒ ꯍ ꯏꯟꯁꯜ
ꯑꯗꯨꯄꯥꯗꯣꯣ ꯍꯥꯏꯒꯗ꯭ꯔꯥ ꯅꯠꯇꯦ ꯑꯗꯨ ꯅꯨꯄꯥ ꯑꯅꯤ ꯑꯃꯁꯨ ꯌꯥꯎꯔꯤꯌꯦ ꯑꯃꯅ ꯃꯥꯏ ꯅꯨꯄꯤꯒꯤꯒ ꯃꯃꯒꯤ ꯀ ꯂꯧꯧꯒꯦ ꯍꯥꯏꯕ ꯑꯃꯅ ꯃꯥꯏ ꯅꯨꯄꯤꯒꯤꯅꯦ ꯃꯆꯦ ꯑꯩꯒꯤ ꯑꯅꯤꯁꯤꯅ ꯃꯃꯥꯒꯤꯅꯦ
ꯅꯝꯄꯔ ꯐꯥꯏꯗ ꯄ ꯐꯥꯏꯗꯤ ꯃꯅꯤ꯭ꯔꯣ
ꯃꯤ ꯂꯧꯒꯦ ꯍꯥꯏꯕ ꯂꯩꯕꯩꯅꯦ ꯅꯪꯒꯤꯗꯣ ꯈꯪꯉꯦꯀꯣ ꯃꯤ ꯂꯧꯒꯦ ꯍꯥꯏꯕ ꯂꯩꯕꯩꯅꯦ ꯎꯝ
ꯇꯤꯅꯥ
ꯀꯥꯏ
ꯇꯤꯅꯥꯖꯦ ꯇꯤꯅꯥ
ꯍꯥꯎ
ꯃꯔꯥꯛ ꯑꯃ ꯐꯪꯉꯛꯄꯗꯣ ꯐꯤꯒꯛ ꯊꯣꯡ ꯍꯥꯥꯞꯇꯣꯏꯔꯣ
ꯍꯥꯞꯗꯣꯏꯅꯦ
ꯀꯛꯐꯝ
ꯑꯥ
ꯀꯌꯥꯝ ꯁꯥꯡꯅ
ꯀꯩꯁꯨ ꯁꯥꯡꯗ꯭ꯔꯁꯨ ꯅꯪꯒꯤ ꯈꯪꯗꯦ ꯅꯪꯅ ꯈꯟꯖꯕ ꯃꯇꯦꯛ ꯑꯃ ꯑꯩꯈꯣꯏ ꯐꯅꯦꯛ ꯃꯔꯥꯛ ꯐꯥꯕꯗ ꯀꯛ ꯈꯥꯛꯄ ꯑꯗꯨꯃꯥꯏꯅ ꯑꯗꯨꯝ ꯈꯥꯛꯑꯣ
ꯑꯣ ꯃꯅꯥ ꯍꯥꯞꯄꯣꯏꯕ
ꯀꯩꯅꯣ ꯅꯪ ꯍꯥꯏꯗꯨ
ꯐꯤ ꯃꯅꯥ ꯍꯥꯞꯄꯣꯏꯗꯕ ꯅꯠꯇ꯭ꯔꯣ
ꯀꯩꯅꯣ ꯐꯤ ꯃꯅꯥ ꯍꯥꯞꯄ ꯍꯥꯏꯖꯦ ꯈꯪꯗꯤꯌꯦ
ꯃ ꯂꯪꯗꯣ ꯐꯤ ꯃꯅꯥ ꯇꯥꯕꯒꯤ ꯍꯥꯞꯄꯗꯣ
ꯑꯣ ꯑꯣ ꯍꯥꯞꯄꯣꯏꯌꯦ ꯑꯗꯨꯕꯨꯛꯀꯤꯗꯤ
ꯎꯝ
ꯈꯔ ꯆꯥꯡ ꯑꯃ ꯌꯦꯡꯉꯒ ꯑꯗꯨꯝ ꯈꯥꯛꯑꯝꯃꯣ ꯆꯨꯝꯁꯥ
ꯆꯨꯝꯁꯥ ꯁꯥꯔꯕꯣ
ꯁꯥꯗ꯭ꯔꯤꯌꯦ ꯆꯤꯡ ꯑꯃ ꯂꯣꯏꯔꯛꯇꯣꯔꯦꯕ ꯁꯣꯝꯅꯥꯝ ꯑꯃꯒꯤꯒꯤ
ꯎꯝ ꯃꯇꯦꯛ ꯆꯨꯝꯁꯥ ꯁꯥꯕꯗꯣ ꯁꯥꯗꯣꯏꯅꯤꯀꯣ
ꯎꯝ
ꯎ ꯅꯪ ꯃꯅꯦꯗ ꯇꯧꯔꯗꯤ ꯍꯣꯏ ꯍꯣꯏ ꯄꯥꯏꯌꯨ ꯐꯤ ꯌꯦꯡꯉꯦ ꯑꯩ ꯈꯣꯏ ꯑꯣ ꯃꯤ ꯂꯧꯕ ꯂꯥꯛꯑꯦ ꯍꯣꯏ ꯍꯧꯖꯤꯛꯇꯁꯨ ꯃꯤ ꯑꯅꯤ ꯁꯨꯔꯦ ꯂꯥꯛꯏꯁꯦ ꯑꯃꯅ ꯁꯣꯔꯨꯝꯒꯤ ꯂꯧꯕ ꯂꯥꯛꯑꯦ ꯆꯠꯂꯦ ꯑꯗꯨ ꯁꯣꯝꯒꯤꯗꯨꯁꯨ ꯑꯩꯅ ꯍꯥꯏꯗꯣꯛꯈ꯭ꯔꯦ ꯗꯤ ꯁꯤ ꯌꯧꯔꯦ ꯂꯧꯔꯅꯣ ꯁꯣꯝꯅꯥꯀꯟꯗ ꯏꯃꯥꯟꯅꯕꯤ ꯅꯨꯄꯥꯅ ꯏꯃꯥꯟꯅꯕꯤꯒꯤ ꯂꯩꯕꯤꯒꯅꯤꯅ ꯅꯨꯄꯥꯅ ꯄꯩꯁꯥ ꯀꯥꯞꯁꯤꯜꯂꯛꯑꯦꯕ ꯑꯗꯨꯗꯤ ꯊꯝ
ꯍꯥ ꯍꯥ ꯝꯃꯦꯀꯣ ꯑꯇꯨꯗꯤ ꯎꯝ ꯑꯣ ꯃꯊꯪ ꯁꯥꯕꯗ ꯑꯗꯨꯝ ꯍꯥꯏꯔꯛꯑꯒꯦ ꯑꯩ ꯎꯝ ꯊꯝꯃꯦ ꯊꯝꯃꯦ
ꯖꯦꯔꯣ ꯑꯣꯏꯗꯣ ꯍꯪꯉꯣ ꯑꯦꯀꯥꯎꯟꯗꯣ ꯀꯃꯥꯏ ꯇꯧꯔꯒꯦ ꯃꯊꯟꯇ ꯇꯧꯖꯔꯛꯇꯣꯏꯅꯦꯕ ꯑꯩꯈꯣꯏꯅ ꯅꯠꯇꯦꯕꯗ
ꯅꯪꯕꯨ ꯀꯥꯗꯧꯔꯤꯕ꯭ꯔꯣ ꯁꯤ ꯐꯤꯖꯦ ꯃꯔꯛꯇ ꯅꯨꯡꯉꯥꯏꯕ ꯇꯥꯡ ꯑꯗꯨꯝꯕꯗꯣ ꯌꯥꯝ ꯑꯩꯅ ꯄꯩꯁꯥ ꯇꯥꯡꯕ ꯉꯝꯗꯦꯕ
ꯐꯠꯇꯔꯤꯕꯣ
ꯀꯩꯅꯣꯕ ꯌꯦꯡꯉꯣ ꯃꯨꯟꯅ ꯅꯪ ꯈꯪꯗꯕꯩꯅꯦ ꯐꯤ ꯃꯌꯦꯛ ꯁꯦꯠꯇꯤ ꯀꯥꯔꯦ ꯍꯦꯛ ꯌꯦꯡꯕꯗ ꯃꯤꯅ ꯊꯥꯒꯠꯄꯖꯦ ꯃꯃꯜꯗꯣ ꯁꯤꯜ ꯄꯥꯝ ꯍꯥꯏ ꯇꯥꯡꯅ ꯂꯧꯋꯦꯕ ꯁꯤꯗꯤ ꯑꯩ ꯃꯃꯜ ꯇꯥꯡꯕ ꯉꯝꯗꯦ ꯍꯌꯦꯡ ꯃꯔꯩ ꯌꯦꯠꯅꯔꯖꯨ ꯑꯩꯅ ꯉꯝ ꯗꯁꯨ ꯃꯑꯣꯡ ꯂꯧꯕ
ꯑꯁꯦꯡꯕꯩꯅꯦ ꯄꯦꯛ ꯇꯧꯁꯟꯂꯖꯤꯁꯦ ꯑꯗꯨꯒ ꯀꯃꯥꯏ ꯇꯧꯅꯤ ꯅꯪꯅ ꯃꯔꯣꯜ ꯑꯃ ꯑꯗꯨ ꯄꯦꯛ ꯇꯧꯁꯤꯟꯂꯖꯤ ꯑꯩꯅ ꯃꯔꯣꯝꯃ ꯃꯊꯥ ꯁꯥꯕꯅꯦ ꯅꯪꯅ ꯃꯔꯣꯝꯃ ꯍꯔꯥꯎꯕꯅꯦ ꯐꯤꯖꯣꯜꯒꯤ ꯂꯣꯒꯣꯖꯦ ꯑꯃꯝꯃꯝ ꯅꯞꯁꯟꯕꯤꯔꯝꯃꯗꯤ ꯏꯁ ꯑꯩꯥ ꯂꯧꯊꯣꯛꯎꯒꯦ ꯀꯥꯏ ꯀꯥꯏ ꯊꯅꯝꯒꯦ ꯂꯧꯊꯣꯛꯎꯒꯦ ꯑꯩ ꯄꯨ ꯍꯦꯗꯦ ꯇꯧꯕꯖꯦ ꯑꯗꯨꯐꯥꯎꯗ ꯄꯦꯛ ꯇꯧꯔꯥ ꯊꯝꯒ꯭ꯔꯦ ꯍꯦꯛꯑꯒ ꯀꯩꯅꯣ ꯇꯧꯖꯦ ꯍꯥꯏꯕ ꯅꯣꯏ ꯁꯣꯟ ꯅꯥꯀꯟꯗ ꯑꯩ ꯍꯌꯦꯡ ꯍꯥꯡꯆꯤꯠ ꯂꯥꯛ ꯜꯂꯒꯨꯝꯦ ꯌꯥꯏ ꯐꯔꯦ ꯍꯦ ꯑꯗꯨꯨꯝ ꯍꯥꯏꯔꯛꯑꯣ
ꯆ ꯐ ꯑꯔꯕꯗ ꯃꯥꯁꯅꯤ ꯚꯗꯤꯑꯣ ꯝꯕꯗꯒ ꯋꯥ ꯉꯥꯡꯕꯗ ꯁꯨꯡꯅ ꯍꯩꯔꯣꯏꯅꯦ ꯑꯩꯈꯣꯏꯗꯤ ꯑ ꯇ꯭ꯔꯥꯏꯦ ꯎꯝ ꯅꯝꯃꯣꯏ ꯁꯤ ꯁꯤ ꯁꯤ ꯄꯦꯛ ꯇꯧꯔ ꯊꯝꯃꯖꯥꯔ ꯅꯠꯇ꯭ꯔꯗꯤ ꯐꯖꯔꯣꯏ ꯐꯣꯟꯁꯦ ꯌꯥꯗ꯭ꯔꯦ ꯑꯥꯏꯐꯣꯟ ꯄꯥꯏꯗꯕ ꯁꯨꯡꯅꯥ ꯌꯥꯗ꯭ꯔꯦ ꯑ ꯑ ꯉꯥꯎꯔꯦ ꯉꯥꯎꯔꯦ ꯑꯩꯗꯤ ꯅꯪ ꯑꯣꯏ ꯑꯣꯟꯗꯣꯏꯅꯤ ꯍꯧꯖꯤꯛ ꯊꯤꯜꯂꯨꯗꯧꯒꯤ ꯉꯥꯏꯔꯕ ꯐꯤ ꯉꯥꯛꯇꯅꯤꯀꯣ ꯁꯤ ꯁꯤꯡꯁꯦ ꯑ ꯁꯤ ꯐꯤꯖꯣꯜ ꯑꯃꯝꯃꯝ ꯍ ꯅꯞꯁꯟꯂꯖꯤ ꯐꯣꯟꯁꯦ ꯐꯖꯗꯣꯏꯅꯤ
ꯍꯥꯥꯎ
ꯑꯩ ꯀꯣꯟꯗꯩ ꯀꯨꯝꯗꯔꯒ ꯌꯨꯡ ꯑꯝꯇ ꯍꯥꯟꯂꯨꯒꯤꯒꯦ ꯏꯁꯤꯡ ꯇꯞꯇꯥꯏ ꯊꯛꯆꯟꯂꯕꯅꯤꯅ ꯌꯨꯔꯤꯟ ꯆꯥꯛ ꯆꯥꯗ꯭ꯔꯤꯕꯣ ꯅꯪ ꯆꯥꯛ ꯆꯥꯕ ꯂꯣꯏꯕꯒꯤ ꯀꯣꯟ ꯐꯦꯡꯒꯦ ꯇꯧꯔꯤ
ꯅꯪꯉꯥꯏ
ꯗꯥꯔꯦ ꯍꯥꯟꯅ ꯍꯪꯗꯣꯏꯅꯦ ꯑꯥ ꯑꯩ ꯎꯐꯣ ꯁꯥꯗꯅꯦ ꯑꯩꯩꯅꯝꯕꯔ ꯍꯥꯏꯔ ꯀ ꯇꯧꯂꯥ
ꯣꯁ ꯇ ꯀꯥꯗꯧꯔꯣ ꯀꯩꯝ ꯇꯧꯔꯤꯅꯦ ꯑꯗꯣ ꯅꯪꯒꯤ ꯐꯣꯟꯅ ꯈ ꯐꯖꯩ ꯅꯪ ꯐꯣꯟꯅ ꯅꯝꯒꯅꯤ ꯑꯖꯀꯣ ꯁꯤꯁꯤꯡꯁꯦ ꯍꯧꯖꯤꯛ ꯊꯤꯜꯂꯗꯒꯤ ꯉꯥꯏꯔ ꯂꯩꯔꯕ ꯉꯥꯛꯇꯅꯤꯀꯣ ꯑꯉꯥꯡꯕꯒꯁꯦ ꯅꯤꯄꯥꯅꯤ ꯄꯤꯒꯤꯗꯃꯛꯇ ꯃ ꯂꯦ
ꯁꯤ ꯍꯁ ꯍ
ꯅ
ꯗ ꯁꯨꯅꯨꯡꯁꯤ
ꯑꯥꯡꯁꯤꯡꯖꯤꯡꯖꯦ ꯍꯧꯖꯤꯛ ꯃꯄꯨ ꯂꯣꯏ ꯂꯩꯔꯒ ꯁꯤꯗꯣꯏꯒꯤ ꯉꯥꯏꯔꯒ ꯂꯩꯔꯕ ꯉꯥꯛꯇꯅꯤꯀꯣ ꯁꯤꯁꯦ ꯀꯩꯁꯨ ꯃꯌꯥꯝꯒꯤ ꯐꯖꯕꯤꯗꯣ ꯁꯤꯗꯁꯦ ꯅꯨꯄꯤ ꯃꯥꯏ ꯅꯨꯄꯥꯅ ꯃꯥꯏ ꯅꯨꯄꯤꯒꯤꯗꯃꯛꯇ ꯁꯔꯄ꯭ꯔꯥꯏꯖ ꯇꯧꯃꯟꯗꯅ ꯁꯣꯟꯖꯜꯂꯦꯗꯣ ꯃꯌꯥꯝꯁꯨ ꯑꯗꯨꯝ ꯑꯄꯥꯝ ꯑꯄꯥꯝꯕ ꯐꯣꯡꯕꯤꯔꯛꯑꯣ ꯔꯒꯦ ꯔꯦꯗꯤꯑꯣ ꯍꯣꯏ ꯑꯩꯅ ꯍꯪꯕꯤꯀꯦ ꯑꯩꯈꯣꯏ ꯃꯅꯥꯥꯛꯀꯤꯗꯣ ꯑꯩꯅꯅꯦ ꯄꯨꯁꯇ ꯊꯝꯃꯒ ꯚꯤꯗꯤꯑꯣ ꯅꯝꯃꯗꯤ ꯍꯣꯏ ꯁꯦ
ꯎꯝ ꯁꯤ ꯍꯦꯟꯖꯥꯡꯖꯦ ꯂꯩ ꯁꯤꯗꯨꯗꯒꯤ ꯉꯥꯏꯔꯒ ꯂꯩꯔꯕ ꯉꯥꯛꯇꯅꯤꯀꯣ ꯑꯁꯤꯒꯤ ꯔꯦꯛꯀꯖꯦ ꯉꯔꯥꯡꯒꯤꯗꯨ ꯌꯥꯝ ꯐꯖꯕꯤꯗꯨꯅꯤꯀꯣ ꯑꯩꯒꯖꯦ ꯃꯥꯏ ꯅꯨꯄꯥꯅ ꯅꯨꯄꯤꯗꯨꯒꯤ ꯁꯔꯄ꯭ꯔꯥꯏꯁ ꯇꯧꯅꯕ ꯈꯟꯖꯟꯒ꯭ꯔꯦ
ꯍꯣ ꯅꯪꯒꯤꯗꯣ ꯁꯣꯔ ꯈꯔ ꯍꯣꯜꯂꯒ ꯉꯥꯡꯉꯨꯀꯣ ꯅꯩꯅꯣ ꯁꯣꯔ ꯈꯔ ꯍꯣꯜꯂꯣ
ꯐꯤꯁꯤꯡꯁꯦ ꯍꯧꯖꯤꯛ ꯂꯣꯏ ꯊꯤꯜꯂꯨꯗꯧꯒꯤ ꯉꯥꯏꯔ ꯂꯩꯔꯕ ꯉꯥꯛꯇꯅꯤꯀꯣ ꯁꯤꯖꯤꯡꯖꯦ ꯐꯖꯕꯤꯗꯨꯅꯦ ꯃꯌꯥꯝ ꯑꯗꯨꯝ ꯌꯦꯡꯖꯟꯕꯤꯔꯣ ꯑꯁ ꯌꯥꯗ꯭ꯔꯦꯍꯦ ꯁꯣꯢꯔꯦ ꯑꯥ ꯍꯧꯖꯤꯛ ꯂꯣꯏꯅ ꯁꯤꯒꯤ ꯐꯤ ꯃꯉꯥꯖꯦ ꯊꯤꯜꯂꯨꯗꯧꯒꯤ ꯉꯥꯏꯔꯒ ꯂꯩꯔꯕ ꯉꯥꯛꯇꯅꯤꯀꯣ ꯁꯤꯒꯤ ꯔꯦꯠꯀꯖꯦ ꯐꯖꯕꯤꯗꯨꯅꯤꯀꯣꯁꯦ ꯁꯤ ꯐꯨꯜꯋꯥꯛꯇꯅꯤꯀꯣ ꯍꯣꯡꯁꯨ ꯍꯣꯡꯉꯕ ꯑꯗꯨꯝ